ꯑꯣ
ꯑꯩꯁ ꯏꯀꯨꯕ‌ꯣꯛ ꯎꯔꯦꯅꯦ ꯁꯤꯗꯤ
ꯎꯝ
ꯏꯄꯥꯅꯅꯦ ꯑꯩꯅꯅꯦ ꯍꯧꯖꯤꯛ ꯍꯪꯉꯦꯕꯀꯣ ꯁꯦꯕꯥ ꯁꯦꯕꯥ ꯇꯧꯕ ꯀꯩꯅꯣ ꯑꯩꯁꯦ ꯌꯥꯝ ꯐꯠꯇꯕꯕꯤꯒꯤ ꯇꯥꯏꯞꯇꯨꯗ ꯅꯪ ꯑꯩꯉꯣꯟ ꯁꯦꯕꯥ ꯇꯧꯕꯩꯅ ꯇꯧꯔꯛꯏꯁꯦ
ꯎꯝ
ꯍꯪꯉꯦꯕꯀ‌ꯧ ꯑꯗꯨꯒ ꯇꯝꯃꯨ ꯏꯔꯛꯏꯕ
ꯀꯥꯏꯗ
ꯑꯩꯅ ꯐꯥꯎꯔꯛꯑꯗꯤ ꯇꯝꯃꯣ ꯍꯥꯏꯔꯤꯕꯔꯥꯕ ꯍꯥꯏꯅ ꯍꯥꯏꯕꯗꯨꯒ ꯇꯝꯃꯣꯌꯦ ꯇꯝꯒꯗꯕꯅꯤ ꯀꯩꯅꯣ ꯀꯥꯏꯅ ꯇꯧꯔꯛꯏꯁꯤꯕꯣ
ꯑꯣꯐ
ꯑ ꯑꯩ ꯅꯣꯛꯅꯤꯡꯉꯦ ꯌꯥꯝꯅ ꯅꯣꯛꯅꯤꯡꯕ ꯅ‌ꯣꯛꯅꯤꯡꯉꯤꯉꯤ
ꯅꯣꯏ ꯀꯔꯤꯒꯤ ꯍꯥꯏꯗꯣꯛꯇ꯭ꯔꯤꯅ ꯍꯥꯏꯗꯣꯛꯇ꯭ꯔꯤꯅꯣ ꯍꯥꯏꯌꯣ ꯀꯔꯟ ꯗ‌ꯦꯕꯤꯒꯤꯗ‌ꯣ ꯊꯥꯈꯣ
ꯑꯁ ꯀꯃꯥꯏꯅ ꯊꯥꯛꯈꯣ ꯃꯤ ꯇ꯭ꯋꯦꯟꯇꯤ ꯇ꯭ꯋꯦꯟꯇꯤ ꯁꯕ‌ꯦꯟꯗ ꯀꯥꯎꯟꯁꯤꯂꯤꯡꯅꯦ
ꯍꯣꯏꯃꯤ ꯑꯗꯨꯒ ꯅꯪ ꯑꯩꯅ ꯍꯪꯕꯗꯨ ꯍꯥꯏꯐꯦꯠ ꯍꯪꯉꯅꯤ ꯑꯗꯨ ꯀꯩꯅꯣ ꯍꯌꯦꯡ ꯍꯪꯆꯤꯠ
ꯀꯩꯅꯣ ꯑꯗ‌ꯣ ꯀꯩ ꯉꯁꯤ ꯗꯦꯠ ꯇ꯭ꯋꯦꯟꯇꯤ ꯐꯥꯏꯚꯅꯦ ꯍꯌꯦꯡ ꯍꯪꯆꯤꯠꯅꯦ ꯇꯋ‌ꯦꯟꯇꯤ ꯁꯤꯛꯁ ꯍꯌ‌ꯦꯡ ꯇꯋ‌ꯦꯟꯇꯤ ꯁꯤꯛꯁ ꯇꯌ‌ꯦꯡ ꯇꯨꯋ‌ꯦꯟꯇꯤ ꯁꯕ‌ꯦꯟ
ꯀꯣꯜ ꯄꯥꯏꯔꯛꯇ꯭ꯔꯤꯁꯤꯅꯤꯅꯦ
ꯍꯧꯖꯤꯛ ꯃꯇꯝꯗ ꯐꯣꯟ ꯐꯣꯟ ꯄꯥꯏꯗꯕꯤꯗ ꯂꯩꯔꯤꯕꯁꯤ ꯀꯅꯥꯅꯣ
ꯕꯣꯜꯒꯨꯝꯕ ꯁꯥꯟꯅꯔꯝꯕ ꯌꯥꯏ ꯕꯣꯜ ꯁꯥꯟꯅꯕ ꯃꯤꯅꯦ
ꯑꯣ
ꯑꯦꯝ ꯌꯨꯗ ꯌꯥꯏꯔꯤꯄꯣꯛ ꯑꯁꯝ ꯆ ꯆꯩꯔꯥꯡ ꯄꯥꯠ ꯃꯆꯥꯅꯦꯃꯤ
ꯅꯪ ꯀꯃꯥꯏ ꯇꯤꯟꯅꯔꯨꯏꯅꯣ
ꯑꯩ ꯀꯩꯅꯣ ꯍꯄꯣ ꯁꯥꯏꯟꯁ ꯆꯠꯃꯤꯟꯅꯕ ꯃꯤꯅꯤ ꯍꯥꯏꯔꯒ꯭ꯔꯥ
ꯑꯣ
ꯑꯦꯝ ꯌꯨꯗ ꯃꯥꯅ ꯀ꯭ꯋꯦꯠ ꯐꯥꯎꯗꯕ ꯏꯁ ꯀꯨꯋꯦꯠ ꯗꯨꯅꯤꯌꯥ ꯄꯨꯝꯕ ꯀ꯭ꯂꯥꯁ ꯄꯨꯝꯅꯃꯛꯁꯤ ꯄꯨꯂꯞꯅꯤ ꯀ꯭ꯋꯦꯠ ꯊꯥꯔꯤꯁꯤ ꯕꯦꯠ ꯇꯝꯅꯕ ꯑꯩꯅ
ꯅꯪ ꯍꯨꯝ
ꯇꯤꯌꯦ ꯅꯪ ꯚꯥꯏ
ꯎꯝ ꯍꯣꯏꯅꯦ ꯍꯦꯛꯇ ꯀꯅꯥꯅ ꯍꯦꯛꯇ ꯐꯥꯎꯋꯦ ꯍꯥꯏꯔꯝꯃꯣ ꯍꯦꯛꯇ ꯐꯥꯎꯗꯕꯩꯅ ꯂꯩꯅꯔꯤꯁꯦ ꯎꯝ
ꯑꯗꯨꯅ ꯃꯣꯏ ꯑꯦꯁ ꯇꯤ ꯑꯦꯁ ꯁꯤꯗ ꯐꯥꯎꯕ ꯐꯥꯎꯗꯕ ꯏꯃꯥꯟꯅꯕ ꯋꯥꯟ ꯇ꯭ꯋꯦꯟꯇꯤꯃꯨꯛ ꯐꯪꯉꯦꯕ ꯃꯥꯏꯗꯣ ꯋꯥꯟ ꯇ꯭ꯋꯦꯟꯇꯤ ꯐꯪꯕ ꯗꯨꯐꯥꯎ ꯐꯪꯗ꯭ꯔꯅꯤꯅꯦ ꯁꯣꯁꯦꯜ ꯁꯥꯏꯟꯁꯇ ꯑꯦꯁ ꯁꯤ ꯑꯦꯁ ꯇꯤꯗ ꯑꯩꯈꯣꯏꯗꯤ ꯑꯦꯁ ꯁꯤ ꯑꯦꯁꯇꯤ ꯐꯥꯎꯕ ꯐꯪꯗꯦꯕ ꯅꯪꯅ ꯅꯩꯔ‌ꯦꯍ‌ꯦ ꯑꯩꯉꯣꯟꯗ ꯊꯥꯡꯒ ꯃꯆꯥꯅꯤ ꯍꯟꯗꯛꯁꯨ ꯊꯥꯔꯤ ꯒꯤꯕꯅꯤ ꯗꯨ ꯈꯪꯗꯦ ꯔꯤꯖꯜ ꯍꯥꯎ ꯃꯣꯠꯇꯕꯅꯤ ꯍꯥꯏꯐꯦꯠꯇꯤ ꯀꯟꯊꯣꯛꯑꯣ ꯆꯦ ꯏꯕꯥꯏꯁꯦ ꯀꯥꯔꯤ ꯀꯔꯥꯏꯗꯅꯣ ꯁꯣꯟꯗꯣꯏꯁꯤ ꯁꯤꯗ ꯀꯥꯗ ꯁꯣꯜꯂꯨ ꯀꯩꯅꯣ ꯀꯥꯡꯊꯣꯟꯗꯨ ꯇꯦꯛꯀꯅꯤꯅ ꯇꯧꯕꯅꯤꯗ ꯎꯨꯝ
ꯀꯩ ꯅꯪ ꯍꯥꯏꯕꯗꯣ ꯆꯨꯝꯃꯦ ꯇꯥꯛꯁꯇꯣ
ꯏꯕꯥꯏ ꯁꯦ ꯏꯇꯣꯟꯒꯤꯗꯁꯨ ꯁꯣꯜꯂꯨ ꯂꯥꯎꯅꯦ ꯀꯩꯗꯧ ꯇꯥꯛꯁ ꯀꯩꯗꯧꯕ
ꯑꯍꯥꯟꯕꯗ ꯐꯥꯏꯚ ꯍꯥꯏꯅ ꯊꯣꯛꯑꯝꯕꯗꯣ ꯍꯧꯖꯤꯛ ꯑꯃꯨꯛꯀ ꯇꯦꯟ ꯑꯅ ꯊꯣꯛ ꯈ꯭ꯔꯦꯕ ꯃꯊꯪ ꯃꯊꯪ ꯂꯣꯏꯔ ꯂꯣꯏꯔ ꯑꯗꯨꯝ ꯁꯥꯡꯗꯣꯔꯛꯇꯣ ꯃꯥꯜꯂꯦ
ꯐꯥꯏꯚ ꯂꯣꯏꯈ꯭ꯔꯕꯣ ꯅꯪꯒꯤꯁꯦ
ꯎꯨꯝ
ꯎꯨꯝ ꯁꯤꯁꯨ ꯌꯥꯔꯣꯏꯅ ꯍꯥꯏꯔꯛꯇꯣꯏ ꯖꯥꯠꯂ ꯁꯤꯁꯨ ꯃꯤ ꯑꯃꯇꯅꯤ ꯅꯪꯅ ꯁꯥꯟꯅꯔꯤ ꯁꯤꯁꯨꯅꯥ
ꯈꯣꯟꯖꯦꯟ ꯃꯥꯟꯅꯩꯌꯦꯅ
ꯎꯨꯝ
ꯑꯗꯨꯅꯦꯀꯣ ꯑꯩꯅ ꯍꯥꯏꯔꯤꯁꯦ ꯅꯪꯅ ꯀꯥꯅꯟ ꯗꯦꯕꯤꯒꯤ ꯉꯥꯏꯌꯣꯅ ꯍꯥꯏꯔꯤꯗꯣ ꯍꯧꯖꯤꯛ ꯃꯇꯝꯁꯦ ꯇꯪꯒꯦꯇ ꯉꯥꯏꯗ ꯂꯩꯕ ꯃꯤ ꯉꯥꯛꯇꯅꯦ ꯅꯪꯕꯣ ꯑꯗꯨꯅ ꯀꯅꯥꯅ ꯍꯧꯖꯤꯛ ꯉꯥꯏꯗ꯭ꯔꯃꯣ ꯑꯗꯨꯝ ꯀꯩꯗꯧꯈꯤꯅꯤꯌꯦ ꯑꯗꯨꯅꯅꯦ ꯑꯩꯅ ꯍꯥꯏꯔꯁꯦ ꯅꯪꯉꯣꯟꯗ ꯎꯝ ꯒ꯭ꯌꯥꯟ ꯇꯥꯕ꯭ꯔꯥ ꯑꯩꯅ ꯍꯥꯏꯔꯁꯦ
ꯃꯥꯅꯦ ꯑꯗꯨ ꯋꯥꯔꯤꯗꯨ ꯁꯥꯟꯅꯐꯝ ꯂꯩꯇꯕꯁꯤꯗꯅꯦ.......
ꯑꯗꯨꯝ ꯄꯥꯏꯌꯣ ꯆꯪꯉꯒꯦ ꯑꯩ ꯀꯥ ꯀꯗ ꯎꯝ
ꯁꯤꯅꯀꯌꯥ ꯁꯨꯕ
ꯁꯤꯅ ꯇꯔꯨꯛꯁꯨꯕ
ꯎꯝ..
ꯑꯍ.... ꯑ ꯉꯟꯅ ꯂꯥꯛꯄ ꯍꯩꯇꯕ꯭ꯔꯣ ꯅꯣꯏꯁꯦ ꯀꯔꯤ ꯊꯕꯛ ꯅꯌꯨꯝꯗ ꯊꯕꯛ ꯆꯥꯛ ꯊꯣꯡꯉꯝꯃꯤꯕ꯭ꯔꯣ ꯑꯥ ꯁ꯭ꯀꯨꯨꯜ ꯀꯥꯕꯁꯨ ꯅꯠꯇꯦꯕ ꯉꯟꯅ ꯂꯥꯛꯄꯁꯤ ꯍꯩꯇꯕ꯭ꯔꯕ ꯑꯗꯨꯝ ꯍꯥꯏꯒꯗ꯭ꯔꯕ ꯅꯨꯡꯇꯤꯒꯤ
ꯂꯩꯕꯅꯤꯅꯦꯍꯦ ꯑꯗꯨꯗ
ꯀꯅꯥꯒꯤ ꯕꯣꯏꯒꯤ ꯀꯔꯤꯅꯣ ꯑꯗꯨꯝ ꯌꯥꯜꯂꯣ ꯄꯣꯂꯥꯡꯈꯣꯛꯇ ꯀꯔꯤꯅꯣ ꯑꯁ ꯑꯩ ꯀꯥꯗꯨ ꯃꯣꯠꯄꯅꯤꯅꯦ ꯑꯁ ꯑꯁ ꯐꯛꯇꯨ ꯐꯛꯇꯨꯗ ꯐꯛꯇꯨ ꯐꯛꯇꯨ ꯐꯥꯛꯇꯣꯛꯑꯣ
ꯀꯩꯅꯣ ꯈꯪꯗꯦ
ꯐꯛꯇꯨ ꯊꯥꯎꯕ ꯑꯗꯨ ꯀꯥꯆꯤꯜ ꯂꯣꯝꯗ ꯑꯣꯜꯂꯨ ꯈꯔꯌꯥꯝ ꯑꯣꯟꯗꯕ ꯌꯥꯗꯝꯃꯦ ꯈꯣꯏꯗꯨ ꯅꯨꯃꯤꯠ ꯆꯨꯝꯗꯦꯕ ꯈꯤꯇꯪ ꯌꯥꯝꯅ ꯎꯝ
ꯅꯪ... ꯀꯥꯌꯤꯗꯀꯥ ꯀ ꯃꯩꯈꯦꯠꯀꯤ ꯀꯩꯗꯒ ꯁꯥꯎꯕꯩꯅꯦ ꯅꯪꯅ ꯑꯗꯨ ꯍꯥꯏꯔꯤꯗꯨ
ꯂꯥꯠꯂꯨꯎꯍꯤꯏ ꯄꯩꯁꯥ ꯇꯟꯐꯝ ꯑꯃ ꯂꯩꯔꯦ ꯑꯃꯨꯇꯥꯛ ꯄꯤꯒꯦꯍꯨꯔꯦꯟ ꯑꯩꯒꯤ ꯅꯕꯤ ꯌꯦꯞꯇꯣ ꯌꯥꯗ꯭ꯔꯦ ꯄꯩꯁꯥ ꯀꯥꯞꯄ ꯌꯥꯗ꯭ꯔꯦ ꯂꯨꯄꯥ ꯆꯥꯅꯤꯄꯥꯟꯃꯨꯛ ꯄꯨꯔꯒ ꯂꯣꯟ ꯂꯧꯏꯟ ꯇꯧꯗꯅ ꯁꯨꯝ ꯂꯩꯔꯁ
ꯍꯩꯇ꯭ꯔ ꯀꯅꯥ ꯌꯦꯛꯍꯟꯗꯕ
ꯄꯩꯁꯥ ꯀꯥꯞꯄ ꯌꯥꯗꯦꯌꯦ ꯏ ꯑꯩꯗꯤ ꯌꯥꯏꯌꯦ ꯀꯩꯁꯨꯇꯧꯗꯦ ꯑꯡ ꯂꯨꯄꯥ ꯀꯌꯥ ꯁꯨꯔꯦ ꯄꯛ ꯀꯌꯥ ꯁꯨꯔꯦꯕ ꯆꯅꯤꯄꯥꯟ ꯆꯅꯤꯄꯥꯟ ꯌꯝꯈ꯭ꯔꯣꯏ ꯆꯥꯇ꯭ꯔꯨꯛ ꯆꯥꯇ꯭ꯔꯦꯠꯃꯨꯛ ꯌꯧꯔꯝꯈ꯭ꯔꯣꯏ ꯑꯩꯗꯤ ꯌꯥꯝꯃ ꯌꯧꯗꯝꯃꯤꯗ ꯂꯨꯞ ꯂꯨꯄꯥ ꯆꯥꯍꯨꯝꯃꯨꯛꯇ ꯑꯣꯏꯔꯝꯒꯅꯤ ꯑꯍ ꯆꯍꯨꯝ ꯀꯩ ꯅꯪꯒꯤ ꯇꯨꯄꯤ ꯗꯤ ꯀꯔꯥꯏ ꯆꯍꯨꯝꯀꯨꯟꯅꯤꯊꯣꯏ
ꯎꯟ ꯎꯁ ꯁꯦ
ꯑꯗꯨ ꯑꯩ ꯇꯥꯉꯛꯄꯗꯅꯦꯇꯨ ꯏꯆꯧꯒꯤ ꯐꯣꯟ ꯄꯥꯏꯔꯤꯁꯤ ꯄꯩꯁꯥ ꯋꯥꯔꯤꯁꯤ ꯀꯣꯜ ꯁꯥꯔꯒꯅꯦ ꯄꯩꯁꯥ ꯇꯥꯔꯤꯒꯗꯕ ꯅꯣꯏꯗꯤ ꯊꯣꯛꯇ꯭ꯔꯒꯗꯤ ꯌꯥꯔꯣꯏ ꯇꯣꯛꯑꯒ ꯇꯦꯕꯒꯤ
ꯎꯝ
ꯈꯣꯏꯒꯤꯅꯦ ꯀꯥꯞꯄꯒꯅꯦ ꯀꯥꯞꯄꯒꯦ ꯇꯧꯕꯒꯅꯦ ꯊꯛꯂꯧꯅ ꯍꯦꯇꯥꯂꯣꯟ ꯍꯟꯅꯥ ꯑꯥꯎꯇꯣꯃꯦꯇꯤꯛ ꯍꯜꯛꯄ ꯊꯥꯛ ꯍꯜꯛꯄꯥ ꯑꯇꯨꯟ ꯇꯨꯃꯗꯤꯡꯉꯤꯅꯤꯀꯥꯏꯅꯣ
ꯎꯝ.... ꯀꯔꯤ ꯍꯣꯝꯋꯔꯛꯇꯣ ꯑꯩꯅ ꯅ ꯌꯨꯝꯗ ꯂꯣꯏꯅ ꯇꯧꯑꯣꯅ ꯍꯥꯏꯕ ꯅꯠ ꯆ꯭ꯔꯥ ꯍꯩꯇꯕꯗꯣꯒꯥꯛꯇꯪꯉꯣꯏꯅꯥ
ꯇꯧꯔꯤꯅꯤ ꯎꯄꯨ ꯑꯁꯤ ꯂꯣꯏꯔꯅꯤꯌꯦ
ꯍꯣꯝꯋꯔꯛꯁꯨ ꯇꯧꯔꯒ ꯑꯗꯨꯝ ꯂꯩꯕ ꯂꯥꯏꯔꯤꯛ ꯁꯨꯄ ꯀꯔꯝ ꯀꯔꯝꯕ ꯄꯥꯗ꯭ꯔꯕꯣ ꯑꯗꯨꯗꯤ
ꯎꯟ ꯁꯥꯗ ꯑ ꯌꯥꯔꯣꯏꯌꯦ ꯔꯤꯁ ꯅꯤꯍ ꯁꯥꯕꯗꯤ
ꯑꯦꯡꯃꯪ ꯁꯤꯅ ꯆꯤꯝꯄꯡ ꯁꯤ ꯅꯁꯥꯅ ꯁꯦꯝꯃꯨ ꯍꯥꯏꯕꯅꯤꯗꯣ ꯁꯥꯏꯟꯁꯀꯤꯁꯦ ꯍꯨ꯭ꯔꯏꯠ ꯑꯦꯅꯤ ꯌꯨꯁꯐꯨꯜ ꯑꯥꯏꯇꯦꯝ ꯌꯨꯁ ꯐꯨꯜꯑꯣꯏ ꯁꯤꯖꯤꯟꯅꯕ ꯌꯥꯕ ꯄꯣꯠ ꯋꯦꯁ ꯃꯦꯇꯔꯤꯌꯦꯜ ꯌꯨꯝꯗ ꯂꯩꯕ ꯁꯤꯖꯤꯟꯅꯗꯕ ꯄꯣꯠꯅ ꯇꯧꯔꯒ ꯁꯦꯝꯃꯣꯌꯦ ꯀꯔꯤꯅꯣ ꯁꯦꯝꯅꯤꯡꯕ꯫ ꯄꯣꯠ ꯑꯝ ꯁ‌ꯦꯝꯃꯨ꯫
ꯑꯗꯨꯝ ꯔꯦꯛ ꯑꯣꯏꯅ ꯇꯧꯔ ꯃꯊꯛꯇꯅ ꯔꯦꯛ ꯑꯣꯏꯕ ꯃꯈꯥꯗꯅ ꯍꯥꯡꯗꯣꯛ ꯍꯥꯡꯖꯤꯟ ꯇꯧꯌꯥꯕ꯫
ꯁꯝꯗꯝꯃꯣ ꯌꯦꯃꯨꯛꯀ꯫ ꯅꯌꯨꯝꯗ ꯂꯩꯕ ꯄꯣꯠ ꯑꯃꯒꯅꯦ ꯁꯦꯡꯃꯨ ꯍꯥꯏꯕ ꯑꯗꯨꯝ ꯑꯃ ꯍꯦꯛꯇ꯫ ꯍꯦꯃꯨ ꯍꯥꯏꯔꯒ ꯏꯗꯧꯔꯤꯕꯁꯤ ꯉꯥꯎꯕ꯭ꯔꯥ ꯅꯪ꯫
ꯇꯨ ꯊ꯭ꯔꯤ ꯐꯣꯔ꯫
ꯏꯗ꯫ ꯐꯤ ꯑꯣꯏꯒꯦꯔꯥ ꯀꫭꯛꯇ ꯑꯣꯏꯒꯦꯔ ꯅꯪ ꯁꯦꯝꯅꯤꯡꯕ ꯑꯝꯁꯦꯝꯃꫭ ꯅꯌꯨꯝꯗ ꯂꯩꯕ ꯄꯣꯠꯀ꯫ ꯀꯣꯜꯂ‌ꯦꯗꯅ꯫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
ꯃ ꯀꯂꯔ ꯐ ꯋꯥ ꯍꯧ꯫ ꯀꯝꯄ꯭ꯌꯨꯇꯔ ꯂ‌ꯦꯞ ꯐꫭꯔ ꯌꯨꯖꯤꯡ ꯆꯥꯔ ꯄꯦꯄꯔ꯫ ꯑꯣ꯫ ꯄꯦꯄꯔ ꯗꯦꯀꯣꯔ‌ꯦꯠ ꯫ ꯑꯗꯨꯒ ꯁꯤꯒꯤ ꯀꯩꯅꯣ ꯔꯤꯗꯤꯡ ꯀꯝꯐꯔꯖꯦꯁꯟꯒꯤꯁꯤꯅꯦ꯫ ꯅꯪ ꯕꯤꯗꯤꯌꫭ ꯅꯝꯃ ꯊꯥꯒꯗꯕ ꯗ꯭ꯔꯦꯁ ꯁꯦꯠꯂꯒ ꯂꯥꯏꯟ ꯀꯩ ꯀꯩꯅꯣ ꯍꯥꯏꯗꯧꯁꯤ꯫ ꯏꯟꯇ꯭ꯔꯗ꯭ꯌꯨꯁ ꯌꯣꯔ ꯁꯦꯜꯞ ꯅꯪꯁꯦ ꯀꯅꯥꯅꯣꯗꯣ ꯏꯟꯇ꯭ꯔꯗ꯭ꯌꯨꯁ ꯇꯧꯍꯥꯏꯕ꯫ ꯑꯩ ꯅꯪꯒꯤ ꯃꯃꯤꯡ ꯍꯥꯏ꯫ ꯅꯤ ꯑꯩ ꯀ꯭ꯂꯥꯁꯁꯤꯗ ꯇꯝꯃꯤ꯫ ꯁꯦꯛꯁꯟ ꯁꯤꯅꯤ ꯑꯩꯒꯤ ꯁ꯭ꯀꯨꯜ ꯃꯃꯤꯡ꯫ ꯑꯩꯒꯤ ꯁ꯭ꯀꯨꯜ ꯃꯃꯤꯡꯅ ꯁꯤ ꯑꯩ ꯁ꯭ꯀꯨꯜ ꯁꯤꯒꯤ ꯁ꯭ꯀꯨꯜꯁꯤꯗ ꯇꯝꯃꯤ ꯑꯗꯨ ꯑꯗꯨꯝꯕꯗꯣ꯫ ꯑꯗ ꯁꯦꯟꯗꯦꯟꯁ ꯀꯌꯥꯅꯣ ꯍꯥꯏꯗꯧꯔꯤꯁꯤ ꯁꯦꯟꯗꯦꯟꯁ ꯐꯥꯏꯚ ꯂꯥꯏꯟ ꯍꯥꯏꯌꯨ ꯍꯥꯏꯕ ꯃꯉꯥ꯫ ꯑꯗꯨꯗꯨꯒꯕꯤ ꯃꯥꯅ ꯁꯤꯗ ꯊꯥꯔꯛꯏꯕ ꯅꯝꯕꯔꯁꯤꯗ꯫ ꯊꯥꯈꯤꯗꯧꯕ ꯚꯤꯗꫭꯗꫭ ꯅꯝꯃꯒ꯫ ꯫ ꯃꯥꯟ ꯃꯨꯃ‌ꯦꯟ ꯀ‌ꯦꯟ ꯆ‌ꯦꯟ ꯑꯗ‌ꯦꯁ꯫ ꯁꯤꯅ ꯍꯦꯟ ꯔꯥꯏꯇꯤꯡꯅꯤ ꯁꯤꯗꯤ ꯍꯦꯟ ꯔꯥꯏꯇꯤꯡꯁꯤꯁꯨ ꯈꯪꯗꯦꯕ ꯅꯪ ꯑꯗꯨꯝ ꯁꯤꯜꯂꯒ ꯏꯒꯗꯕ ꯄꯣꯠꯁꯦ꯫ ꯈꯪꯗꯦꯅꯅꯦꯕ ꯏꯗ꯭ꯔꯤꯁꯦ꯫
ꯑꯣꯏ ꯊꯤꯌ‌ꯦ꯫
ꯀꯩꯅꯣꯁꯦ ꯀꯪꯐꯥꯥꯟꯗ ꯂꯩꯕꯥꯛꯇ ꯍꯧꯕ ꯄ꯭ꯂꯥꯟꯒ꯫ ꯑꯗꯒꯤ ꯏꯁꯤꯡꯗ ꯍꯧꯕꯒ ꯅꯞꯄꫭꯌꯦ ꯐꯣꯠꯇꯣ꯫ ꯗ꯭ꯔꯣꯌꯤꯡꯒꯤ꯫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
ꯆꯤꯡꯊꯣꯛꯑꯒ ꯍꫭꯏ ꯐꯣꯇꯣꯗꯨ ꯆꯤꯡꯊꯣꯛꯑ ꯅꯠꯇ꯭ꯔꯗꯤ ꯀꯗꯥꯥꯏꯗꯒꯤ ꯅꯛꯀꯅꯤ꯫ ꯫
ꯍꯥ꯫
꯫ ꯫ ꯀꯔꯤ꯫ ꯫ ꯫ ꯏꯪꯂꯤꯁ ꯋꯥꯟ꯫ ꯫ ꯏꯪꯂꯤꯁ ꯋꯥꯟꯒꯤꯅ ꯀꯩꯅꯣ ꯅꯪꯒꯤ ꯀꯩꯗ ꯃꯩꯈꯦꯠꯀꯤꯗ ꯅꯞꯄꯣ ꯍꯥꯏꯕꯗꯣ꯫ ꯑꯗꯨꯒ ꯁꯥꯏꯟꯁꯀꯤꯅ꯫ ꯁꯦꯝꯃꯣ ꯍꯥꯏꯕ ꯄꯣꯠ ꯌꯨꯁ ꯍꯣꯏ ꯗꯔꯀꯥꯔ ꯑꯣꯏꯕ ꯌꯨ ꯁꯤꯖꯤꯟꯅꯕ ꯌꯥꯕ ꯌꯨꯁꯐꯨꯜ ꯍꯥꯏꯕꯁꯤ ꯁꯤꯖꯤꯟꯅꯕ ꯌꯥꯕ ꯄꯣꯠ ꯁꯦꯝꯃꯨ ꯍꯥꯏꯕ ꯗꯁꯕꯤꯟ ꯑꯣꯏꯒꯦꯔꯥ
ꯕꯦꯛ ꯑꯣꯏꯒꯦꯔꯥ ꯄꯥꯎꯁ ꯑꯣꯏꯒꯦꯔꯥ ꯅꯪ ꯁꯦꯝꯅꯤꯡꯕ ꯃꯑꯣꯡꯗ ꯁꯦꯝꯃꯒꯦ ꯂꯩꯁꯦ ꯁꯦ ꯎꯝ ꯗ ꯇꯤꯟꯗꯅꯦꯅ ꯑꯦꯖꯝꯁ ꯍ ꯍ ꯁꯤꯁꯨ ꯈꯪꯗ꯭ꯔꯣ ꯠꯇ ꯁꯧ ꯎ ꯇ ꯎꯤ ꯆꯁ꯭ꯔꯥꯒꯤ ꯇꯔꯤ ꯅꯣꯏꯒꯤ ꯑꯃꯨꯛꯀ ꯅꯨꯡꯊꯤꯟ ꯑꯣꯏꯔꯛꯈꯤꯗꯕ꯭ꯔꯣ ꯄꯨꯡꯁꯦ ꯀꯌꯥ ꯇꯥꯔꯦ ꯄꯨꯡ ꯇꯔꯦꯠ ꯇꯥꯗꯧꯔꯝꯃꯦ ꯀꯅꯥꯏ ꯆꯧꯕꯅꯣꯕ ꯑꯗꯨ ꯀꯩꯒꯤ ꯊꯦꯡ ꯅꯥꯏꯕ ꯑ ꯀꯌꯥꯝ ꯀꯨꯏꯔꯦ ꯑꯖꯠꯂꯥꯎꯈ꯭ꯔꯤꯁꯦ ꯁꯤ
ꯌꯣꯟꯁꯤ ꯇꯥꯟꯊꯣꯛꯀꯗꯕ ꯋꯥꯠꯂꯤꯅꯤ
ꯁꯍ
ꯀꯌꯥ ꯐꯥꯔꯦ ꯌꯥꯔꯦ ꯀꯥꯎ ꯀꯥꯎ ꯑꯗꯨ ꯌꯦꯡꯉꯣ